ꯑꯣ
ꯇꯥꯏꯌꯦ ꯇꯥꯏꯌꯦ ꯇꯥꯏꯅꯦ
ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕꯣ
ꯅꯨꯡꯉꯥꯏꯔꯤ
ꯅꯪ ꯌꯦꯟꯁꯥꯡꯗꯣ ꯀꯥꯎꯈ꯭ꯔꯦꯅꯦ ꯑꯩ ꯆꯥꯅꯤꯡꯉꯝ ꯍꯥꯏꯔꯛꯄꯗꯣ
ꯌꯥꯔꯦ ꯅꯪꯅ ꯑꯍꯥꯎꯕ ꯆꯥꯔꯒ
ꯑꯗꯨꯅꯦ ꯅꯪ ꯏꯟꯁꯥꯡꯗꯣ ꯑꯃꯨꯛ ꯍꯥꯏꯔꯛꯑꯣ ꯍꯥꯏꯔ ꯀꯩꯅꯣ
ꯍꯋꯥꯏ ꯊꯣꯡꯉꯤꯗ ꯍꯋꯥꯏ ꯀꯪꯇꯥꯛ
ꯀꯟꯇꯥꯛꯇꯨ ꯅꯨꯡꯁꯤꯠ ꯀꯥꯗ꯭ꯔꯣ ꯅꯪꯕꯣ
ꯀꯥꯗꯦꯗ ꯆꯥꯗꯦ ꯍꯥꯏꯔ ꯃꯇꯥ
ꯃꯣꯏꯒ ꯊꯣꯛꯅꯤꯡꯗ꯭ꯔꯣ
ꯊꯣꯛꯅꯤꯡꯗꯦ
ꯇꯥꯏ ꯑꯁ ꯀꯩꯩꯅꯣ
ꯀꯩꯗꯧꯔꯝꯃꯤꯅꯣ
ꯑꯗꯨꯝ ꯐꯝꯃꯤꯗ
ꯀꯩꯗꯧꯕꯩ ꯐꯝꯃꯤꯅꯣ
ꯐꯝꯗ꯭ꯔꯗꯤ ꯂꯦꯞꯄꯒ ꯂꯩꯁꯤꯔꯣ
ꯉꯥꯛꯇꯪꯁꯨ ꯂꯦꯞꯄꯣꯗꯅ ꯋꯥꯗ꯭ꯔꯣ
ꯃꯈꯥꯒꯤ ꯐꯝꯕꯒꯤ ꯑꯦꯒ꯭ꯔꯦꯁꯁꯨ ꯂꯦꯞꯄꯁꯨ ꯌꯥꯏ ꯑꯗꯨꯕꯨ ꯀꯔꯤ ꯍꯥꯏꯁꯤꯔ ꯐꯝꯃꯗꯤ ꯈꯔ ꯅꯨꯡꯉꯥꯏꯇ꯭ꯔꯣ ꯉꯥ ꯊꯥꯔꯒ
ꯎꯝ ꯅꯨꯡꯉꯥꯏ ꯑꯗꯨꯁꯨ ꯋꯥꯗ꯭ꯔꯣ ꯐꯝꯃꯜꯂꯁꯨ
ꯃꯥꯄꯥꯟꯗ ꯂꯩꯔꯣ
ꯒꯦꯔꯦꯖꯇ ꯂꯩꯔꯤꯌꯦ ꯒꯥꯔꯤ ꯍꯥꯄꯝꯗ ꯒꯥꯔꯤ ꯃꯅꯨꯡꯗ ꯂꯩꯔꯤꯌꯦ ꯑꯩ ꯍꯨꯖꯤꯛ
ꯑꯗꯨ ꯃꯄꯥꯟ ꯗꯔꯕ
ꯍꯣꯏꯅꯦ ꯃꯄꯥꯟꯗ
ꯀꯤꯗ꯭ꯔꯣ
ꯀꯔꯤ ꯀꯅꯥꯕꯨ ꯀꯤꯗꯧꯔꯣ ꯅꯪꯕꯨꯒꯤ ꯅꯪꯕꯨ ꯅꯪꯕꯨ ꯅꯪ ꯍꯦꯟꯅ ꯀꯤꯔꯦ
ꯑꯗꯨꯗ ꯃꯁꯝ ꯁꯥꯡꯕꯤ ꯃꯈꯣꯡ ꯂꯩꯕꯛ ꯇꯥꯥꯗꯗꯤ ꯂꯦꯞꯄꯝꯃꯗꯤ
ꯑꯗꯨ ꯋꯥꯈꯜ ꯂꯩꯕꯔꯣ ꯅꯪꯕꯣ
ꯈꯪꯗꯦꯗ ꯁꯨꯝ ꯍꯥ ꯍꯥꯏꯕ ꯅꯦꯗ
ꯑꯥꯎ ꯀꯤꯗ꯭ꯔꯣ ꯃꯤꯕꯨ ꯍꯦꯟꯅ ꯀꯤꯗ꯭ꯔꯗꯤ ꯑꯩꯗꯤ ꯃꯤꯕꯨ ꯍꯦꯟꯅ ꯀꯤꯌꯦꯅꯦ
ꯆꯨꯝꯃꯦ ꯅꯪꯅ ꯍꯥꯏꯕꯗꯣ
ꯂꯥꯏꯕꯗꯤ ꯀꯩꯅꯣ ꯃꯣꯏꯅ ꯆꯨꯝꯅ ꯈꯣꯏ ꯀꯤꯍꯟ ꯋꯥꯅꯦ
ꯃꯣꯏ ꯀꯩꯁꯨꯝ ꯇꯧꯕ ꯉꯝꯃꯣꯏꯕ ꯃꯤꯅꯦꯕ ꯍꯧꯖꯤꯛ ꯀꯤꯗꯣꯏꯁꯦ
ꯑꯩꯈꯣꯏꯅꯕꯨ ꯀꯤ ꯑꯩꯈꯣꯏ ꯑꯩꯈꯣꯏꯅ ꯀꯤꯗ꯭ꯔꯗꯤ ꯃꯣꯏꯖꯨ ꯃꯥ ꯇꯛꯀꯤ ꯀꯤꯍꯟꯕ ꯋꯥꯅꯦꯕ ꯗꯨ ꯍꯦꯛꯇ ꯂꯥꯛꯑꯒ ꯇꯧꯕ ꯉꯝꯕ ꯅꯠꯇꯦꯕ ꯑꯩꯈꯣꯏ ꯀꯤꯍꯟꯕ ꯋꯥꯅꯦ ꯀꯩꯅꯣ
ꯑꯁ ꯉꯁꯥꯏ ꯅꯨꯡꯊꯤꯟꯗ ꯀꯣ
ꯍꯥꯏꯌꯣ ꯇꯥꯏ
ꯌꯥꯝ ꯅꯨꯡꯉꯥꯏꯇꯕ ꯑꯗꯨꯒ ꯀꯃꯥꯏ ꯇꯧ ꯇꯨꯔꯦꯟꯗ ꯑꯩꯁꯦ ꯐꯤꯔꯣꯜ ꯁꯨꯔ ꯂꯩꯕꯅꯦ ꯐꯤꯔꯣꯟ ꯁꯨꯔꯒ ꯂꯩꯕꯅꯦ ꯏꯁꯤꯡ ꯆꯥꯎꯔꯛꯄꯗꯣ ꯈꯪꯗꯕ
ꯐꯤꯔꯣꯝ ꯁꯨꯕꯁꯤꯡꯁꯦ ꯏꯁꯤꯡꯅ ꯄꯣꯔꯒ ꯆꯥꯈ꯭ꯔꯕ ꯑꯩꯅ ꯑꯗꯨ ꯇꯥꯟꯅꯕꯁꯤ ꯇꯥꯟꯅꯕꯁꯤ ꯇꯥꯟꯅꯕꯁꯤꯗ ꯇꯥꯟꯅꯕꯁꯤ ꯑꯩꯁꯨ ꯃꯨꯛ ꯄꯨꯔ ꯆꯠꯈ꯭ꯔꯕ ꯃꯥꯅ ꯑꯗꯨ ꯀꯅꯥꯔ ꯑꯩꯒ ꯆꯠꯃꯤꯟꯅꯕ ꯅꯃꯟ ꯑꯃꯨꯛꯇꯪ ꯃꯇꯦꯡ ꯄꯥꯡꯉꯣ ꯍꯥꯏꯕ ꯃꯇꯝꯗꯨꯅ ꯍꯟꯅ ꯊꯨꯡꯅ ꯐꯥꯎ ꯌꯦꯡꯉꯛꯇꯕ ꯈꯪꯕꯔꯥ ꯑꯩꯒꯤ ꯃꯪꯁꯦ ꯁꯤꯗ ꯑꯗꯔꯣ ꯑꯩꯁꯦ ꯁꯨꯝ ꯌꯥꯝ ꯋꯥꯅ ꯍꯧꯒꯠꯂ ꯑꯗꯨꯔꯗꯤ ꯏꯊꯟꯅ ꯃꯤꯀꯞ ꯊꯣꯛꯂꯛꯑꯦ ꯍꯧꯒꯠꯂ ꯄꯨꯡ ꯌꯦꯡꯉꯀꯥꯟꯗꯤ ꯄꯨꯡ ꯑꯅꯤ ꯃꯈꯥꯏꯗꯤ ꯇꯥꯗ꯭ꯦꯔꯤꯕ ꯇꯥꯒꯦꯗꯤ ꯇꯧꯔꯕ ꯍꯧꯒꯠꯄ ꯍꯦꯛ ꯄꯦꯔꯦꯟꯁ ꯑꯃꯅ ꯀꯣꯜ ꯇꯧꯔꯛꯑꯦꯕ ꯃꯆꯥꯅꯨꯄꯥ ꯊꯤꯜꯂꯛꯄꯅꯦ ꯊꯤꯜꯂꯛꯑꯦ ꯍꯥꯏꯕ ꯑꯗꯨ ꯑꯣ ꯑꯗꯨꯏꯗꯤ ꯑꯩ ꯊꯣꯂꯛꯑꯒꯦ ꯍꯥꯏ ꯃꯃꯥꯡꯗ ꯀꯌꯥꯝ ꯋꯥꯕ ꯉꯁꯤ ꯅꯪꯡꯊꯤꯟꯁꯤꯗ ꯀꯔꯤ ꯇꯧꯒꯦꯔꯗꯤ ꯈꯪꯗꯦ ꯅꯥꯔꯝꯗꯥꯏꯒꯤ ꯑꯣꯏꯕ ꯖꯥꯠꯂꯥ
ꯑꯣ ꯑꯣ ꯅꯪ ꯊꯥꯏꯅꯒꯤ ꯋꯥꯔꯤꯁꯤꯗꯝ ꯇꯥ ꯅꯪ ꯈꯜꯂꯤ ꯑꯥ ꯏꯄꯥ ꯏꯄꯨꯁꯤꯡꯅ ꯍꯥꯏꯔꯝꯗꯣ ꯅꯪ ꯊꯥꯖ ꯃꯥꯜꯂꯦ ꯑꯗꯨꯗꯤ
ꯊꯥꯖꯕꯒꯤ ꯅꯠꯇꯦ ꯑꯗꯨꯝ ꯊꯣꯛꯇꯤ ꯊꯣꯛꯄꯅꯦ
ꯑꯗꯣ ꯊꯣꯑꯨꯔꯕ ꯅꯪꯉꯣꯟꯗ
ꯃꯪꯗ ꯌꯥꯝ ꯆꯥꯕ ꯎꯔꯗꯤ ꯆꯥꯛ ꯌꯥꯝ ꯆꯥꯔꯗꯤ ꯂꯣꯛ ꯊꯣꯡꯉꯅꯤ ꯀꯝꯄꯜꯁꯔꯤ
ꯑꯗꯨ ꯅꯉꯣꯟ ꯊꯣꯔꯕꯣ
ꯊꯣꯛꯇꯤꯗ
ꯑꯗꯨꯅꯦ ꯑꯁꯦꯡꯕ ꯊꯣꯛꯈ꯭ꯔꯕ꯭ꯔ ꯍꯥꯏꯕꯅꯤꯗ
ꯊꯣꯛꯇꯔꯤ
ꯑꯁ ꯑꯥꯇꯝꯅ ꯇꯨꯝꯃꯗꯤ ꯑꯗꯨꯝ ꯇꯧꯕꯅꯦ ꯃꯪꯒꯗꯣ
ꯎꯝ ꯑꯁ ꯉꯁꯤꯗꯤꯀꯣ ꯐꯖꯅ ꯋꯥꯔꯦ ꯑꯩꯗꯤ
ꯅꯪꯒꯤ ꯆꯦꯖꯇ ꯅꯪ ꯅꯪꯒꯤ ꯆꯦꯖꯇꯣ
ꯎꯝ
ꯆꯦꯖꯇꯣ ꯅꯪ ꯅꯈꯨꯠ ꯑꯅꯤ ꯁꯝꯂꯒꯗꯤ ꯗꯨꯝ ꯇꯨꯝꯕ꯭ꯔꯣ
ꯇꯨꯝꯗꯦ ꯑꯁꯨꯝ ꯁꯥꯏꯠꯇ ꯁꯨꯝ ꯁꯥꯏꯠꯇ ꯁꯨꯝ ꯇꯨꯝꯃꯒ ꯎꯝ ꯆꯦꯞꯊꯔ ꯇꯨꯝꯃ ꯈꯨꯠꯁꯤꯂ ꯑꯩꯒꯤ ꯀꯣꯛ ꯃꯈꯥꯗ ꯁꯨꯝ ꯊꯝꯃꯒ ꯈꯨꯠ ꯑꯅꯤ ꯂꯣꯟꯅꯔ ꯑꯗꯨꯝ ꯊꯝꯃꯒ ꯇꯨꯝꯕ ꯃꯥꯜꯂꯦꯕ ꯑꯩꯗꯣ ꯑꯗꯨꯅ ꯑꯣꯏꯕ ꯖꯥꯠꯂ ꯈꯪꯗꯦ ꯍꯥꯏꯕ ꯉꯁꯤ ꯑꯩꯒꯤ ꯃꯥꯏꯅ ꯋꯥꯕꯁꯤꯡꯗꯣ
ꯁꯤ ꯑꯞꯇꯔꯣꯟꯗꯥ ꯍꯥꯏꯕꯗꯣ ꯅꯪ ꯑꯃꯨꯛꯀ ꯍꯥꯏꯔꯛꯎꯅꯦ ꯑꯞꯇꯔꯣꯟ ꯍꯥꯏꯕꯗꯣ
ꯅꯨꯡꯊꯤꯜꯗ
ꯅꯨꯡꯊꯤꯟ ꯇꯨꯝꯕꯗꯣ ꯌꯥꯝꯅ ꯅꯨꯡꯊꯤꯟ ꯇꯨꯝꯕꯗꯤ ꯑꯗꯨꯝ ꯇꯧꯒꯟꯕꯅꯤꯅꯦ ꯌꯥꯝ ꯐꯖꯅ ꯇꯨꯝꯗꯧꯅꯤꯅꯦ
ꯑꯥ ꯉꯁꯤꯗꯤ ꯐꯖꯅ ꯇꯨꯝꯃꯦ ꯑꯩ
ꯑꯩꯒꯤ ꯍꯣꯟꯗꯥꯗ ꯉꯁꯥꯏꯗꯣ ꯑꯩ--ꯑꯩ ꯑꯩꯉꯣꯟꯗ ꯇꯧꯔꯛꯂꯝꯃꯗꯤ ꯅꯪ ꯇꯧꯔꯣꯏꯗꯕꯅꯤꯗꯣ ꯅꯠꯇ꯭ꯔꯣ
ꯅꯪꯗꯣ ꯕꯤꯖꯤ ꯑꯣꯏꯔꯝꯗꯧ ꯃꯥꯟꯕ
ꯑꯦ ꯆꯨꯝꯅ ꯍꯥꯏꯕ ꯋꯥꯅꯤꯗ ꯑꯩ ꯊꯕꯛꯁꯨ ꯉꯁꯤ ꯌꯥꯗꯦꯗ
ꯌꯥꯝꯅ ꯃꯠ ꯌꯥꯝ ꯃꯇꯝ ꯀꯨꯏꯔꯕꯗ
ꯈꯪꯕ꯭ꯔꯣ
ꯀꯔꯤ
ꯆꯤꯟꯅ ꯊꯕꯛ ꯇꯧꯕꯗꯣ
ꯈꯪꯗ꯭ꯔꯦ
ꯆꯤꯟꯗ ꯊꯕꯛ ꯇꯧꯕꯗꯣ
ꯑꯣ ꯑꯣ
ꯑꯗꯨ ꯑꯩꯁꯨ ꯂꯣꯏꯈ꯭ꯔꯕ ꯑꯩꯒꯤꯖꯨ
ꯎꯝ
ꯃꯤꯅꯞ ꯃꯤꯅꯕꯨꯗꯤ ꯇꯧꯔꯛꯀꯦ ꯊꯕꯛ ꯇꯧꯕꯤꯌꯨ ꯇꯧꯕꯤꯌꯨꯗꯤ ꯍꯥꯏꯕ ꯑꯗꯨꯕꯨ ꯑꯩꯗꯤ ꯊꯕꯛ ꯇꯧꯅꯤꯡꯉꯒꯁꯨ ꯑꯩ ꯑꯩꯁꯨ ꯋꯥꯈ꯭ꯔꯕ ꯑꯗꯨꯒꯤ ꯑꯩꯅ ꯋꯥꯕ ꯅꯠꯇꯕ
ꯍꯨ
ꯑꯗꯨꯒꯤꯅꯤꯗ
ꯃꯇꯝ ꯀꯨꯏꯔꯕꯗ ꯅꯪ ꯈꯣꯟꯖꯦꯜ ꯇꯥꯔꯨꯗ꯭ꯔꯥꯝꯅꯦ ꯇꯥꯕꯁꯨ ꯐꯪꯉꯦ
ꯅꯍꯥꯟꯗꯤ ꯅꯪ ꯌꯥꯝ ꯐꯖꯅ ꯁꯥꯎꯋꯦ ꯀꯔꯤꯒꯤꯔ ꯅꯪꯁꯦ
ꯅꯍꯥꯟ ꯐꯖꯅ ꯁꯥꯎꯋꯤꯗꯣ ꯃꯤꯅ ꯋꯥ ꯍꯪꯕ ꯀꯥꯟꯗ ꯀꯔꯤꯒꯤꯅꯣ ꯐꯣꯟ ꯄꯦꯕꯦꯠ ꯇꯧꯔꯤꯗꯨꯅ ꯑꯗꯨ ꯀꯅꯥꯅ ꯁꯥꯎꯅꯤꯡꯉꯣꯏꯗꯣꯏ
ꯑꯦꯁ ꯃꯤꯅ ꯂꯥꯎꯕ ꯃꯇꯝꯗꯨꯕꯨ ꯈꯨꯝꯗ꯭ꯔꯗꯤ ꯀꯔꯤ ꯇꯧꯒꯦꯔꯣ ꯑꯗꯨꯕꯨ
ꯅꯪ ꯈꯣꯟꯖꯦꯜ ꯑꯃꯨꯛ ꯍꯟꯅ ꯇꯥꯔꯔꯣꯏꯗ꯭ꯔꯥ ꯈꯜꯂꯝꯕꯅꯤ
ꯁꯦꯁ ꯋꯥꯔꯤꯗꯤ ꯌꯥꯝ ꯃꯥꯜꯂꯦꯍꯦ
ꯇꯥꯕꯗꯤ ꯐꯪꯉꯦꯗꯅ
ꯅꯪ ꯁ꯭ꯀꯨꯜꯗꯒꯤ ꯑꯥ ꯀꯔꯝꯕ ꯁ꯭ꯀꯨꯜꯗ ꯀꯥꯔꯛꯄ꯭ꯔꯣ ꯅꯪꯕꯣ
ꯁꯟꯄꯣꯔ
ꯑꯁ ꯈꯪꯉꯤꯗ ꯗꯨ ꯁ꯭ꯀꯨꯜꯗꯨꯗꯤ
ꯀꯥꯏꯗ ꯂꯩꯕꯅꯣ
ꯑꯁ ꯑꯗꯨ ꯍꯥꯏꯕꯨ ꯑꯗꯨ ꯍꯥꯏꯗꯣꯛꯎꯔꯣ ꯍꯥꯏꯗꯣꯛꯎꯔꯣ
ꯍꯥꯏꯌꯣ ꯀꯩꯅꯣ
ꯑꯗꯣ ꯃꯐꯥꯝꯗꯣ ꯑꯩ ꯈꯪꯅꯕ ꯂꯩꯌꯦ ꯅꯨꯄꯥꯁꯨ ꯂꯩ ꯅꯨꯄꯤꯁꯨ ꯂꯩꯌꯦ
ꯀꯥꯏꯗ ꯅꯣꯕꯗꯣ
ꯈꯪꯉꯦꯅꯦ ꯍꯥꯏꯅꯤꯡꯗꯦꯅꯦ
ꯍꯥꯏꯌꯨ ꯀꯩꯗꯧꯋꯦ ꯍꯥꯏꯕꯅꯣ
ꯑꯥ ꯍꯧꯗꯣꯡꯅꯣ ꯈꯪꯕ꯭ꯔꯥ
ꯍꯧꯗꯣꯡ
ꯍꯧꯗꯣꯡꯗꯣ ꯏꯪꯒ꯭ꯔꯥꯖꯤꯗ ꯀꯔꯤ ꯍꯥꯏꯕ꯭ꯔꯥ ꯀꯔꯝꯕ ꯀꯔꯝꯕꯗꯒꯤ ꯍꯧꯕ꯭ꯔꯗꯣ
ꯁꯤ
ꯑꯥ ꯑꯗꯨꯗꯣ ꯀꯔꯝꯕ ꯒꯤ ꯈꯣꯏ ꯁꯅꯥ ꯂꯩꯕꯥꯛꯇ ꯁꯤꯁꯦ ꯀꯌꯥ ꯂꯩꯕ꯭ꯔꯥ ꯅꯪ ꯈꯪꯕ꯭ꯔꯥ
ꯈꯪꯗꯦ
ꯅꯠꯇꯦ ꯑꯩꯈꯣꯏ ꯂꯩ ꯑꯩꯈꯣꯏꯒꯤ ꯏꯅꯥ ꯂꯩꯕꯥꯛꯀꯤ ꯂꯝꯗꯁꯦ
ꯎꯝ
ꯗꯤꯁꯇ꯭ꯔꯤꯛꯁꯦ ꯀꯌꯥ ꯂꯩꯕ꯭ꯔꯥ ꯁꯤꯗꯒꯤ ꯍꯧꯕꯁꯦ
ꯑꯃ
ꯅꯪ ꯑꯗꯨꯗꯤ ꯈꯪꯗ꯭ꯔꯤꯅ ꯑꯅꯤ ꯂꯩꯌꯦꯅꯦ
ꯁꯤꯗꯒꯤ ꯍꯧꯕꯗꯣ
ꯑꯃꯅ ꯀꯩꯅꯣꯕ
ꯑꯃꯅ ꯅꯪ ꯅꯪꯅ ꯍꯥꯏꯕ ꯐꯝꯗꯣ
ꯑꯝ
ꯆꯨꯝꯗ꯭ꯔꯣ
ꯆꯨꯝꯃꯦ
ꯎꯝ ꯅꯪꯒꯤ ꯂꯩꯐꯝ ꯍꯧꯖꯤꯛ ꯅꯪ ꯅꯪꯅ ꯍꯥꯏꯕ ꯀꯔꯛꯑꯦ ꯍꯥꯏꯕꯐꯝꯗꯣ
ꯑꯎ
ꯑꯃꯅ ꯑꯣꯏꯔꯤꯀꯣ ꯆꯨꯝꯗ꯭ꯔꯣ
ꯎꯝ
ꯍꯧꯗꯣꯡꯒꯤ ꯍꯧ ꯍꯧꯕꯝꯊꯝꯍꯧ ꯍꯧꯕꯒꯤ ꯏꯪꯒ꯭ꯔꯥꯖꯤꯗ ꯍꯥꯏꯔꯗꯤ ꯁꯤꯗ ꯍꯧ ꯍꯧꯋꯤꯀꯣ
ꯎꯝ
ꯑꯗꯨ ꯑꯣꯏꯔꯣ
ꯎꯝ
ꯑꯗꯨ ꯀꯔꯝꯃ ꯀ ꯀꯅꯥꯅ ꯂꯥꯟ ꯀꯅꯥꯅ ꯇꯧꯕ꯭ꯔꯥ ꯑꯗꯨꯁꯨ ꯈꯪꯉꯦ ꯑꯩ
ꯀꯩꯅꯣ
ꯀꯅꯥꯅ ꯇꯧꯕꯔꯥ ꯀꯅꯥꯅ ꯀꯅꯥꯅ ꯃꯊꯛꯄꯨ ꯀ ꯀꯅꯥꯅ ꯃꯊꯛ ꯄꯥꯏꯕ꯭ꯔꯥ ꯍꯥꯢꯕꯗꯣ ꯑꯗꯨꯖꯨ ꯈꯪꯉꯦꯕ ꯑꯩ
ꯈꯪꯉꯗꯤ ꯐꯔꯦ ꯀꯩꯅꯣ
ꯑꯗꯨꯅꯦ ꯅꯪ ꯈꯪꯕ꯭ꯔꯥ ꯍꯥꯏꯗꯨ ꯑꯩ ꯈꯪꯉꯦꯕ
ꯅꯪꯗꯤ ꯀꯔꯝ ꯃꯥꯥꯏꯅ ꯈꯪꯕ
ꯏꯁ ꯀꯃꯥꯏꯅ ꯈꯪꯂꯣꯏꯗꯧꯕ ꯑꯩꯕꯣ
ꯅꯪ ꯅ ꯑꯗꯨꯋꯥꯏꯗꯁꯨ ꯅꯠꯇꯦ ꯅꯪ ꯀꯃꯥꯏꯟ ꯈꯪꯉꯤꯅꯣ
ꯅꯨꯄꯥ ꯍꯥꯏꯕꯗꯤ ꯍꯦꯛꯇ ꯈꯥ ꯍꯥꯏꯔꯣꯏꯌꯦ ꯈꯪꯉꯦ
ꯍꯝ ꯌꯥꯔꯦ ꯏꯕꯨꯨꯡꯉꯣ
ꯏꯁ ꯏꯕꯦꯝꯃꯥ ꯈꯪꯉꯤꯗ ꯏꯕꯨꯡꯉꯣꯒ ꯍꯥꯏꯔꯤ ꯏꯕꯦꯝꯃ ꯈꯪꯉꯦ ꯈꯪꯖꯩꯗ ꯑꯩ
ꯑꯗꯨ ꯀꯝꯄꯥꯎꯟꯗ ꯀꯔꯤꯒꯤ ꯂꯩꯔꯤ
ꯑꯗꯨꯃꯛꯇꯤ ꯂꯥꯛꯇ꯭ꯔꯤ ꯍꯥꯢꯕꯗꯤ ꯑꯗꯨꯗ ꯇꯝꯕꯁꯤꯡꯗꯣ
ꯎꯝ
ꯈꯪꯅꯕ ꯂꯩꯌꯦꯕ ꯅꯨꯄꯤ ꯑꯣꯢꯔꯖꯨ ꯅꯨꯄꯤ ꯅꯨꯄꯥ ꯑꯣꯢꯔꯁꯨ ꯑꯈꯣꯢ ꯇꯝꯃꯤꯟꯅꯕꯀꯣ ꯍꯥꯢ ꯁ꯭ꯀꯨꯜꯗꯒꯤ ꯀ꯭ꯂꯥꯁ ꯇꯔꯦꯠꯇꯒꯤ ꯃꯣꯢ ꯊꯥꯗꯣꯛꯔꯒ ꯑꯈꯣꯢ ꯇꯝꯃꯤꯟꯅꯕ ꯂꯩꯌꯦ ꯑꯗꯨꯒ ꯁꯦꯀꯦꯟꯗ꯭ꯔꯤꯗ ꯇꯝꯃꯤꯟꯅꯕ ꯂꯩꯌꯦ ꯀꯣꯂꯦꯖ ꯃꯛꯄꯨꯗꯤ ꯇꯝꯃꯤꯟꯅꯗ꯭ꯔꯦ ꯑꯗꯨꯕꯨ ꯁꯦꯀꯦꯟꯗ꯭ꯔꯤꯗ ꯇꯝꯃꯤꯟꯅꯕ ꯂꯩꯌꯦ ꯄꯨꯖꯟ ꯀ꯭ꯂꯥ ꯑ ꯀ꯭ꯂꯥꯁ ꯑꯦꯠ ꯅꯥꯏꯟ ꯇꯦꯟꯗꯒꯤ ꯇꯝꯃꯤꯟꯅꯕ ꯂꯩꯌꯦꯕ ꯑꯗꯨꯗꯒꯤ ꯂꯥꯛꯄꯁꯤꯡꯗꯣ ꯑꯗꯨꯒꯤ ꯍꯥꯢꯕꯋꯥꯅꯤ ꯅꯪꯅ ꯍꯥꯢꯕ ꯃꯇꯝꯗꯣ ꯑꯩ ꯈꯪꯉꯦꯕ ꯑꯗꯨꯒꯤꯅꯤꯗ
ꯎꯝ
ꯖꯤꯛ ꯊꯕꯛ ꯆꯤꯟ ꯈꯗꯥꯡꯒꯤ ꯆꯤꯟꯗꯒꯤ ꯇꯧꯋꯤ ꯊꯕꯛꯇꯤ ꯍꯦꯛꯇ ꯍꯥꯢꯕ ꯌꯥꯗꯕꯅꯤꯅꯀꯣ
ꯍꯣꯢꯅꯦ
ꯑꯗꯨꯒꯤ ꯍꯥꯢꯅꯤꯡꯗꯕꯅꯤꯗ ꯑꯗꯨꯒꯤꯅꯤ ꯍꯧꯗꯣꯡꯉꯗꯒꯤ ꯍꯧꯔꯛꯂꯤꯅꯤ ꯀꯩꯅꯣ ꯌꯥꯗ꯭ꯔꯣ ꯍꯧꯖꯤꯛ ꯍꯥꯢꯔꯛꯔꯤꯗꯣ
ꯍꯝ
ꯅꯨꯡꯉꯥꯢꯔꯣ ꯅꯪ ꯇꯝꯃꯛꯄꯗꯣ ꯑꯃꯨꯛꯀ ꯇꯝꯅꯤꯡꯕ꯭ꯔꯣ ꯅꯠꯇ꯭ꯔꯒ ꯅꯨꯡꯉꯥꯢꯕ꯭ꯔꯣ ꯅꯪ ꯁ꯭ꯀꯨꯜ ꯇꯝꯔꯛꯄ ꯃꯇꯝꯗꯣ
ꯑꯁ ꯅꯨꯡꯉꯥꯢ ꯊ꯭ꯔꯤꯗꯒꯤ ꯇꯦꯟ ꯐꯥꯎ ꯕꯣꯔꯗꯤꯡ ꯂꯩꯔꯛꯄꯗꯨꯗꯤ
ꯎꯀꯥꯢ ꯇꯛꯄꯒꯨꯝ ꯇꯛꯄꯅꯦꯍꯦ ꯅꯨꯡꯉꯥꯢ
ꯏꯟꯁꯥꯡꯗꯤ ꯍꯥꯎꯔꯝꯒꯅꯤ
ꯍꯥꯎꯋꯦ ꯑꯦꯟꯁꯥꯡꯂ
ꯗꯥꯜꯒꯨꯝꯕ ꯅꯪꯒꯤ ꯀꯔꯤꯔꯥ ꯁꯝꯂꯥꯡꯒꯖꯦ ꯎꯔꯝꯒꯅꯤ
ꯗꯥꯜꯒ ꯆꯥꯕ ꯃꯥꯜꯂꯦ ꯀꯥꯡꯇꯛꯅꯦ
ꯃꯦꯃꯣꯔꯤꯗꯤ ꯌꯥꯝ ꯂꯩꯔꯝꯒꯅꯤꯕꯣ
ꯂꯩ ꯃꯦꯃꯣꯔꯤꯗꯤ ꯅꯨꯡꯉꯥꯢꯌꯦ
ꯑꯗꯨꯅꯤꯅꯦ ꯂꯩꯕ ꯃꯇꯝꯗ ꯅꯨꯡꯉꯥꯏꯕꯅꯤꯗ
ꯅꯨꯡꯉꯥꯏꯌꯦ ꯑꯁꯦꯡꯕ ꯃꯤꯅꯗꯤꯀꯣ ꯃꯍꯥꯎ ꯈꯪꯗꯕꯒꯤꯅꯦꯕ
ꯈꯨꯗꯛꯇ ꯂꯩꯕ ꯃꯇꯝꯗꯕꯨꯗꯤ ꯑꯗꯨꯝ ꯑꯁ ꯑꯗꯨ ꯑꯗꯥ ꯑꯗꯨ ꯑꯗꯥ ꯍꯥꯏꯌꯦ ꯑꯗꯨꯕꯨ ꯍꯦꯛ ꯊꯣꯛꯄ ꯃꯇꯝꯗꯣ
ꯑꯥ
ꯑꯗꯣꯞꯕ ꯅꯨꯡꯁꯤꯕ ꯂꯩꯇꯝꯅꯦ
ꯑꯁꯦꯡꯕ ꯅꯨꯡꯉꯥꯏꯌꯦ
ꯑꯩꯗꯤ ꯀ꯭ꯂꯥꯁ ꯑꯦꯠꯗꯒꯤ ꯀꯣꯂꯦꯖ ꯐꯥꯎ ꯑꯗꯨꯝ ꯍꯣꯁꯇꯦꯜ ꯂꯩꯔꯛꯄꯅꯦ ꯑꯩꯗꯤ
ꯑꯥ
ꯑꯗꯨꯒꯅꯦ ꯃꯊꯛ ꯃꯅꯥ ꯑꯗꯨꯝ ꯃꯤꯒꯤ ꯈꯪꯉꯦꯕ ꯑꯩꯗꯤ
ꯑꯣ ꯐꯩꯌꯦ